ꯍꯂꯣ ꯇꯥꯏꯌꯦ ꯇꯥꯏꯌꯦ ꯀꯩꯗꯧꯔꯝꯃꯤꯅꯣ
ꯁꯨꯝ ꯂꯩꯔꯝꯃꯤ
ꯍꯧꯒꯠꯂꯕ꯭ꯔꯣ ꯏꯇꯥꯎꯕꯨ
ꯍꯧꯒꯣꯠꯄꯗꯤ ꯀꯨꯏꯔꯦꯗ ꯀꯥꯏꯗꯩꯅꯣ ꯋꯥꯛꯀꯤꯡ ꯅꯨꯡꯀꯤꯡꯒ ꯆꯦꯟꯗꯅ ꯈꯣꯠꯇꯅ ꯃꯟꯒ ꯌꯨꯡ
ꯑꯣ ꯃꯟꯒ ꯌꯨꯡ ꯂꯣꯏꯔꯕ ꯏꯇꯥꯎꯅ ꯍꯦꯛ ꯍꯦꯛ ꯆꯦꯟꯕ ꯆꯤꯡꯗꯨꯕꯨ ꯀꯔꯣꯝ ꯅꯥꯀꯟꯗꯅꯣꯅꯦ
ꯑꯁꯣꯝ ꯂꯤꯁꯝ ꯂꯣꯛꯇꯅꯦ ꯋꯥꯡꯈꯦꯝ ꯌꯥꯏꯔꯤꯄꯣꯛ ꯋꯥꯡꯈꯦꯝ ꯂꯣꯝꯗꯅꯦ
ꯑꯣ ꯑꯁ ꯑꯗꯨꯗꯤ ꯅꯣꯏꯗꯤ ꯍꯧꯖꯤꯛꯇꯤ ꯀꯤꯍꯣꯝꯒ ꯌꯥꯝ ꯊꯥꯅꯔꯝꯅꯤꯅꯦ
ꯀꯤꯍꯣꯝ ꯎꯝ ꯃꯊꯛꯇꯗꯤ ꯊꯥꯏꯌꯦ ꯃꯤ ꯃꯣꯏ ꯇ꯭ꯔꯥꯏꯕꯦꯜ ꯏꯆꯤꯟ ꯏꯅꯥꯎꯉꯩꯅꯅꯦ
ꯑꯣ
ꯍꯧꯖꯤꯛꯄꯨꯗꯤ ꯀꯤꯍꯣꯝ ꯅꯨꯡꯍꯣꯝꯗꯤ ꯂꯣꯏ ꯄꯨꯊꯣꯛꯅꯔꯕꯅꯦꯕꯀꯣ ꯑ ꯀꯤꯍꯣꯝ ꯀꯤꯍꯣꯝ ꯊꯥꯕ ꯃꯐꯝꯗꯣ ꯄꯥꯛꯅꯗꯤ ꯌꯧꯗꯦ ꯑꯗꯨꯕꯨ ꯑꯣ ꯑꯗꯨꯝ ꯆꯠꯄꯗ ꯑꯃ ꯃꯆꯤꯟ ꯃꯊꯤ ꯐꯥꯕ ꯃꯆꯦꯠ ꯃꯇꯦꯠ ꯊꯥꯕ ꯂꯩꯗꯅ
ꯎꯝ
ꯑꯗꯨ ꯑꯗꯨꯉꯩꯗꯨꯗ ꯊꯥꯕꯗ ꯁꯨꯝ ꯎꯕꯤ ꯋꯥꯅꯤꯗ ꯁꯣꯝ
ꯎꯝ
ꯑ ꯊꯧꯕꯥꯜꯂꯣꯝꯒꯤ ꯁꯥꯏꯠ ꯍꯥꯏꯇꯥꯔꯦ ꯑꯁꯣꯝ ꯀꯩꯔꯣꯝ ꯂꯩꯕꯩꯗꯣ ꯆꯤꯡ ꯅꯥꯀꯜ ꯑꯃ ꯂꯩꯗꯅ
ꯑꯥ
ꯍꯦꯛ ꯃꯌꯥꯝꯒ ꯆꯠꯅꯕ ꯃꯐꯝ ꯑꯃ ꯂꯩꯕꯅꯦꯕ ꯑꯗꯨꯒꯤ ꯅꯥꯀꯜꯂꯣꯝ ꯁꯥꯏꯗꯠꯇꯗꯤ ꯑꯩꯈꯣꯏ ꯌꯧꯗꯦꯕ ꯂꯝ ꯁꯦꯝꯕꯗ
ꯏꯁ ꯑꯗꯣꯝ ꯅꯥꯀꯟ ꯌꯧꯁꯜꯂꯒ ꯀꯤꯍꯣꯝꯗꯣ ꯈꯒ ꯊꯦꯛꯑ ꯊꯦꯛꯑ ꯄꯨꯔꯛꯎ ꯌꯥꯗ꯭ꯔꯣ꯫
ꯑꯦ ꯀꯥꯏꯗꯩꯅ ꯃꯤꯁꯨ ꯊꯕꯛꯇꯣ ꯋꯥꯅ ꯁꯨꯔꯤꯕꯅꯤꯅ꯫
ꯍꯥꯕꯗꯤ ꯊꯦꯛꯑ ꯊꯦꯛꯑ ꯍꯥꯏꯕꯗꯤ ꯂꯩꯔ ꯄꯨꯔ ꯂꯥꯛꯎ ꯌꯥꯗ꯭ꯔ ꯍꯥꯏꯕꯅꯦ꯫
ꯂꯩꯕꯗꯣ ꯃꯄꯨꯗꯣ ꯊꯦꯡꯅꯗꯦꯕ ꯃꯣꯏꯁꯨ ꯑꯌꯨꯛ ꯑꯌꯨꯛꯇꯣ ꯃꯣꯏ ꯑꯇꯣꯞꯄ ꯊꯕꯛ ꯁꯨꯕ ꯆꯠꯄ꯭ꯔꯥ ꯈꯪꯗꯦꯕ ꯑꯗ ꯅꯣꯡꯇ ꯑꯩꯈꯣꯏꯅ ꯃꯄꯨ ꯀꯅꯥꯅꯣꯅꯁꯨ ꯍꯪꯗꯦꯕ ꯍꯥꯏꯗꯤ ꯀꯩꯒꯤꯅꯣ ꯍꯥꯏꯔꯀꯥꯟꯗ ꯍꯦꯛ ꯂꯩꯔꯝꯕ ꯀꯥꯟꯗ ꯊꯦꯡꯅꯕ ꯀꯥꯟꯗꯗꯤ꯫ ꯑ ꯁꯤꯃ ꯂꯩꯔ ꯆꯥꯒꯦ ꯁꯤꯃ ꯂꯩꯔ ꯆꯥꯒꯦ ꯍꯥꯏꯕꯗꯤ ꯌꯥꯏꯗꯅꯀꯣ
ꯎꯝ
ꯑ ꯑꯗꯣ ꯃꯣꯏ ꯑꯗꯨ ꯊꯦꯡꯅꯗꯕꯅꯤꯅ ꯑꯩꯈꯣꯏꯁꯨ ꯀꯥ ꯍꯦꯟꯅ ꯀꯩ ꯍꯥꯏꯅꯤ꯫ ꯍꯪꯁꯨ ꯍꯣꯡꯉꯨꯗꯕ ꯑꯗꯩꯗꯤ ꯃꯤꯁꯨ ꯋꯥꯡꯉꯩ ꯊꯥꯕꯅꯤꯅꯀꯣ ꯑꯩꯈꯣꯏꯅ ꯍꯦꯛꯇꯣꯛꯑ ꯆꯥꯕꯗꯨꯁꯨ ꯅꯨꯡꯉꯥꯏꯇꯦꯗꯅ
ꯎꯝ ꯃꯥꯅꯦ ꯃꯥꯅꯦ꯫
ꯇꯧꯕꯒꯤ꯫ ꯈꯣꯏꯁꯨ
ꯆꯤꯡꯗ ꯀꯤꯍꯣꯝ ꯊꯥꯕ ꯆꯤꯡꯗ ꯀꯤꯍꯣꯝ ꯊꯥꯕ ꯍꯥꯏꯁꯦ ꯋꯥꯔꯝꯗꯣꯏ
ꯃꯥꯅꯦ꯫
ꯀꯥꯏꯗꯩ ꯏꯁꯤꯡ ꯅꯨꯡꯁꯤꯡ ꯃꯔꯥꯡ ꯀꯥꯏꯅ ꯐꯪꯕ ꯅꯠꯇꯦ ꯑꯗꯨ ꯀꯤꯍꯣꯝꯒꯨꯝꯕꯗꯤ ꯏꯁꯤꯡ ꯌꯥꯝ ꯀꯟꯅ ꯆꯪꯗꯕ ꯃꯥꯜꯂꯦ ꯆꯪꯕ꯭ꯔꯅꯦ꯫
ꯃꯣꯏ ꯆꯪꯗꯦ ꯆꯪꯗꯦ ꯏꯁꯤꯡ ꯆꯪꯗꯦ ꯃꯣꯏꯗꯤ꯫ ꯆꯪꯕ ꯍꯥꯏꯁꯦ꯫ ꯃꯣꯏꯒꯤ ꯑꯩꯈꯣꯏꯒꯤ ꯑꯗꯨꯝ ꯍꯥꯔ ꯈꯔ ꯈꯔ ꯍꯥꯄꯝꯕꯅꯦꯕ ꯊꯥꯕ ꯀꯥꯟꯗ ꯑꯩꯁꯨ ꯎꯔꯦꯕꯀꯣ ꯊꯥꯕꯗꯣ ꯑꯩꯅ ꯊꯥꯕꯗ ꯎ ꯋꯥꯅꯦ꯫ ꯑꯩꯈꯣꯏꯒꯤ ꯌꯨꯔꯤꯌꯥꯁꯦ꯫
ꯑꯥ
ꯌꯨꯔꯤꯌꯥ ꯑꯉꯧꯕꯁꯦ ꯗꯥꯏꯃꯣꯁꯤꯒ ꯐꯖꯅ ꯇꯣꯠꯂꯒ ꯑꯩꯈꯣꯏꯒꯤ ꯑꯦ ꯂꯩꯕꯥꯛꯇꯒ ꯇꯂꯒ ꯀꯣ
ꯑꯥ
ꯃꯣꯏꯒꯤ ꯊꯒꯗꯕ ꯃꯐꯝ ꯖꯒꯥꯁꯤꯗ ꯐꯖꯅ ꯆꯥꯏꯊꯣꯛꯑꯦꯕ ꯀꯥꯕꯛ ꯀꯥꯕꯛ ꯀꯥꯕꯛ ꯌꯥꯝ ꯊꯣꯛꯑꯒ ꯃꯣꯏ ꯍꯥꯢꯁꯦ ꯍꯣꯏ ꯆꯥꯏꯔꯕ ꯃꯇꯨꯡꯗ ꯑꯩꯈꯣꯏꯒꯤ ꯎ ꯁꯥꯈꯩꯁꯤꯅ ꯐꯨꯔꯦ ꯍꯥꯏ ꯀꯥꯟꯗ ꯃꯣꯏꯒꯤ ꯃꯆꯥ ꯃꯆꯥ ꯃꯆꯥ ꯍꯜꯂꯅꯦꯕꯀꯣ ꯃꯆꯥ ꯃ ꯆꯥꯍꯟꯕꯗꯨꯗ ꯀꯩꯇꯧꯅꯦꯕ ꯑꯩꯈꯣꯏꯒꯤ ꯀꯤꯍꯣꯝ ꯄꯥꯝꯕꯤꯁꯦ ꯑꯗꯨꯃꯥꯏꯅ ꯌꯨꯡꯁꯤꯜꯂ ꯌꯨꯡꯁꯤꯜꯂ ꯌꯨꯡꯁꯤꯜꯂꯒ ꯂꯣꯏꯅ ꯊꯂꯝꯝꯕ ꯑꯗꯨꯒ ꯍꯌꯦꯡ ꯃꯥꯁꯦ꯫ ꯀꯩ ꯇꯧꯋꯤꯗꯅ ꯅꯣꯡꯖꯨ ꯃꯇꯝ ꯑꯗꯨꯝ ꯀꯩ ꯃꯇꯝꯁꯦ ꯑꯩꯈꯣꯏꯒꯤ ꯏꯪꯊꯣꯝꯗꯥ ꯃꯇꯝꯁꯦ꯫
ꯑꯥ ꯑꯥ
ꯃꯇꯝꯗ ꯃꯣꯏꯁꯦ ꯑꯗꯨꯝ ꯊꯥꯗꯣꯏꯅꯦ ꯍꯥꯏꯌꯦꯕ ꯑꯗꯨꯒ ꯏꯪꯕꯅꯤꯅ ꯑꯗꯨꯝ ꯃꯁꯥꯒꯤ꯫ ꯍ꯭ꯌꯨꯃꯤꯗꯤꯇꯤ ꯋꯥꯡꯅ ꯍꯥꯏꯗꯤ ꯀ꯭ꯂꯥꯎꯗꯤꯒ ꯑꯣꯏ ꯀ꯭ꯂꯥꯎꯗꯤꯌꯦ꯫ ꯋꯦꯗꯔꯗꯣ ꯑꯗꯨꯝ ꯆꯦꯟꯖ ꯇꯧꯕꯅꯤꯅ ꯂꯤꯛ ꯂꯥꯛꯒ ꯀꯩ ꯇꯥꯕꯗꯣ ꯑꯗꯨꯗ ꯑꯗꯨ ꯅ ꯑꯗꯨꯝ ꯀꯩ ꯇꯧꯖꯈꯤꯗꯣꯏꯅꯦ ꯍꯧꯔꯛꯇꯣꯏꯅꯦ ꯑꯗꯨꯗꯩ ꯑꯗꯨꯒ ꯑꯃꯨꯛ ꯍꯌꯦꯡ ꯏꯍꯣꯝ ꯄꯥꯟꯕ ꯇꯥꯏꯃꯤꯡꯁꯦ꯫
ꯑꯥ
ꯁꯤꯒꯤ ꯏꯍꯣꯡ ꯄꯥꯜꯂꯝꯗꯥꯏ ꯇꯥꯏꯃꯤꯡꯁꯤꯗ ꯑꯩꯈꯣꯏꯒꯤ꯫ ꯃꯣꯏꯒꯤ ꯈꯨꯟꯒꯤ ꯑꯩꯈꯣꯏꯒꯤ ꯈꯨꯟꯒꯤ ꯂꯩꯅ ꯗꯥꯏꯅꯦ ꯃꯥꯒꯤ ꯃꯥꯒꯤ ꯊꯕꯛ ꯁꯨꯅꯕ ꯅꯠꯇ꯭ꯔꯒꯅ ꯈꯨꯨꯟꯗꯨꯗ ꯃꯤ ꯌꯥꯝ ꯇꯥꯔꯒꯗꯤ ꯃꯤ ꯅꯦꯛꯄꯗꯣ ꯑꯗꯨꯃꯥꯏꯅ ꯇꯧꯔꯅꯤ ꯌꯣꯝꯄꯥꯛ ꯃꯆꯥ ꯃꯆꯥꯁꯦ ꯄꯥꯏꯔꯒ ꯃꯣꯏꯁꯦ ꯅꯥꯄꯤ ꯁꯦꯡꯗꯣꯛꯑꯒ ꯃꯈꯣꯡ ꯌꯥꯟꯕꯤꯔꯝꯗꯣꯏꯅꯦ ꯍꯥꯏ
ꯎꯝ ꯑꯥ
ꯑꯗꯨꯃꯥꯏ ꯇꯧꯔꯒ ꯇꯧꯋꯦꯅꯗꯤ ꯍꯥꯏ ꯑꯗꯣ ꯑꯗꯨꯃꯥꯏ ꯇꯧꯔ ꯃ ꯇꯨꯡ ꯄꯨꯊꯣꯔꯛꯄ ꯍꯥꯏꯇꯥꯔꯦ
ꯑꯣ
ꯑꯗꯨꯅꯦ
ꯑꯁ ꯈꯪꯗ꯭ꯔꯦꯗ ꯅꯣꯏꯗꯤ ꯍꯥꯏꯗꯤ ꯅꯣꯏ ꯏꯆꯦ ꯍꯣꯏ ꯅꯣꯏ ꯏꯅꯥꯎꯄꯥ ꯍꯣꯏꯗꯤ ꯀꯩ ꯀꯩ ꯀꯃꯥꯏ ꯀꯃꯥꯏꯅ ꯇꯧꯔꯤꯒꯦ
ꯑꯁ ꯃꯣꯏ ꯑꯗꯨꯝ ꯂꯩꯔꯤꯗ ꯃꯣꯏꯁꯨ ꯃꯣꯏ ꯊꯣꯛꯄ ꯑꯗꯨꯝ ꯑꯩꯁꯨ ꯑꯩ ꯊꯣꯛꯄ ꯍꯥꯏꯗꯤ ꯃꯣꯏꯁꯨ ꯃꯣꯏꯒꯤ ꯂꯥꯏꯟ ꯑꯃ ꯆꯠꯆꯕꯅꯤꯅꯅꯦ ꯊꯣꯏꯗꯣꯛꯅ ꯋꯥꯔꯤ ꯁꯥꯟꯅꯕ ꯑꯣꯏꯗꯦꯕ ꯑꯗꯣ ꯑꯩꯩ ꯅꯍꯥꯟꯅꯦ ꯋꯥꯔꯤ ꯑꯃ ꯂꯩꯒꯦꯁꯦ ꯅꯍꯥꯟ ꯑꯩ ꯁꯔꯝ ꯆꯠꯂꯨꯏꯌꯦ
ꯑ
ꯑꯩꯈꯣꯏ ꯁꯤꯒꯤ ꯑꯩꯈꯣꯏ ꯇꯥꯇꯣꯟꯒꯤ ꯃꯆꯥꯅꯨꯄꯤ ꯑꯃ ꯆꯥꯛꯎꯝꯃꯦꯕ ꯑꯗꯨꯗ ꯀꯩ ꯍꯥꯏꯅꯤ ꯑ ꯀꯩꯇꯧꯕ ꯍꯥꯏꯇꯥꯔꯦ ꯆꯥꯛ ꯇꯣꯛꯑ ꯂꯣꯏꯔꯕ ꯃꯇꯨꯡꯗ ꯑꯩꯈꯣꯏ ꯏꯃꯥꯟꯅꯕ ꯑꯩꯈꯣꯏ ꯃꯉꯥ ꯍꯥꯏꯇꯥꯔꯦ ꯂꯝ ꯁꯔꯝ ꯆꯠꯂꯨꯏ ꯑꯁꯤꯒꯤ ꯑꯃ ꯑ ꯇꯤꯛ ꯇꯤꯝꯕꯔꯗꯣ ꯇꯤꯝꯕꯔ ꯃꯆꯥ ꯃꯆꯥ ꯃꯆꯥ ꯍꯧꯔꯒ ꯃꯔꯛ ꯇ ꯑꯩꯈꯣꯏꯒꯤ ꯆꯥꯕ ꯌꯥꯕꯒꯤ ꯍꯦꯛꯇꯣ ꯏꯁꯥꯅ ꯍꯦꯛꯑ ꯆꯥꯕꯗꯣ ꯑꯗꯨ ꯑꯗꯨ ꯑꯗꯨ ꯃꯐꯝꯗꯨꯗ ꯆꯠꯂꯒ ꯆꯥꯔꯨꯏꯕꯀꯣ
ꯑꯣ
ꯑꯁ ꯀꯩ ꯍꯥꯏꯅꯤ ꯂꯨꯄꯥ ꯀꯤꯍꯣꯝꯕꯨꯗ ꯆꯥꯝꯃꯩ ꯑꯍꯨꯝ ꯇꯧꯋꯦꯕ
ꯎꯝ
ꯃꯐꯝꯗꯨ ꯑꯗꯨꯝ ꯐꯖꯩ ꯑꯗꯒꯤ ꯃꯔꯛꯇ ꯆꯠꯂꯒ ꯑꯩꯈꯣꯏ ꯐꯣꯇꯣ ꯐꯣꯇꯣꯒ ꯀꯥꯞꯄꯗꯤ ꯑꯗꯨꯝ ꯐꯖꯕ ꯍꯦꯟꯒꯅꯤꯕ
ꯎꯝ
ꯑꯗꯨꯒ ꯀꯃꯥꯏꯅ ꯇꯧꯒꯦꯗ ꯃꯣꯏꯒꯤ ꯆꯥꯕꯝ ꯐꯝꯗꯣ ꯑꯩꯈꯣꯏꯒꯤ ꯐꯛ ꯊꯥꯕ ꯌꯥꯕꯀꯣ ꯐꯛꯄꯤꯔꯦ ꯄꯨꯐꯝ ꯑꯅꯤ ꯄꯤꯔꯦ ꯊꯥꯡ ꯄꯤꯔꯦ ꯑꯗꯒꯤ ꯊꯨꯝ ꯃꯣꯔꯣꯛꯀꯁꯦ ꯃꯣꯏ ꯇꯣꯉꯥꯟꯅ ꯂꯣꯏ ꯊꯝꯃꯦꯕꯀꯣ ꯇꯣꯉꯥꯟ ꯇꯣꯉꯥꯟꯅ ꯏꯟꯗꯤꯕꯤꯖꯨꯋꯦꯜ ꯍꯥꯏꯇꯥꯔꯦ ꯍꯌꯦꯡ ꯆꯥꯕ ꯂꯥꯛꯄ ꯌꯥꯕꯒꯤ ꯍꯥꯏꯇꯥꯔꯦ ꯃꯤ ꯂꯥꯛꯏꯕ ꯃꯌꯥꯝꯗꯣ ꯃꯁꯥ ꯃꯁꯥꯅ ꯁꯥꯔꯚꯤꯁ ꯂꯣꯏ ꯇꯧꯖꯕꯤꯅꯦꯕ
ꯎꯝ
ꯑꯗꯨꯒ ꯀꯃꯥꯏꯅ ꯇꯧꯒꯦꯗ ꯑ ꯀꯩ ꯍꯥꯏꯅꯤ ꯃꯐꯝꯗꯣ ꯀꯩ ꯍꯥꯏꯅꯤ ꯐꯖꯨ ꯐꯖꯩꯌꯦꯕꯀꯣ ꯇꯤꯝꯕꯔ ꯀꯔꯤ ꯃꯆꯥ ꯃꯆꯥ ꯍꯧꯕ ꯑꯗꯒꯤ ꯀꯤꯍꯣꯝꯒ ꯄꯥꯜꯍꯧꯕ ꯑꯗꯒꯤ ꯑꯃꯨꯛꯁꯨ ꯈ꯭ꯋꯥꯏ ꯃꯑꯣꯡ ꯇꯥꯏꯁꯤꯅ ꯑꯃꯨꯛ ꯑꯩꯈꯣꯏꯒꯤ ꯀꯩꯁꯦ ꯄꯥꯏꯅꯦꯄꯜ ꯋꯥꯏꯟ ꯑꯇꯤꯡꯕꯗꯣ ꯈꯪꯕ꯭ꯔꯥ ꯑꯗꯨꯕꯧ ꯌꯣꯜꯍꯧꯋꯦꯕ ꯂꯨꯄꯥ ꯆꯥꯝ ꯆꯥꯝ ꯄꯤ ꯍꯧꯋꯦ ꯑꯗꯣ ꯄꯨꯔꯥ ꯀꯣꯛꯇꯦꯜ ꯍꯥꯏꯗꯤ ꯀꯣꯛꯇꯦꯜ ꯁꯦꯝꯕ ꯌꯥꯕꯒꯤ ꯃꯑꯣꯡꯗ ꯇꯧꯕ ꯍꯥꯏꯇꯥꯔꯦ
ꯑꯣ ꯅꯪꯅ ꯍꯥꯏꯔꯤꯕ ꯃꯐꯝꯗ ꯑꯩ ꯈꯪꯉꯦ ꯁꯔꯨꯡꯒꯤ ꯃꯁ ꯍꯥꯏꯗꯤ ꯃꯌꯥꯝꯅ ꯈ꯭ꯋꯥꯏꯗꯒꯤ ꯆꯥꯕ ꯅꯨꯡꯉꯥꯏꯕ ꯃꯐꯝꯅꯦꯕ ꯅꯪꯅ ꯍꯥꯏꯗꯣ ꯃꯌꯥꯝꯅ ꯀꯥꯏ ꯐꯝꯅ ꯑꯗꯨꯗ ꯃꯣꯏ ꯐꯖꯅ ꯐꯖꯅ ꯀꯩꯅꯣ ꯇꯧꯕꯅꯦ ꯐꯝꯐꯝ ꯆꯥꯐꯝꯒꯁꯨ ꯂꯩꯕꯅꯦꯕ
ꯑꯣ ꯍꯣ ꯍꯣꯏ
ꯑꯩꯈꯣꯏꯁꯨ ꯆꯠꯂꯨꯔꯦꯕ ꯑꯗꯨꯗ ꯍꯦꯛ ꯆꯠꯂ ꯆꯠꯂ ꯆꯥꯏ ꯑꯩꯈꯣꯏꯁꯨ
ꯑꯗꯨꯅꯦ ꯑ ꯀꯩ ꯇꯧꯕ ꯌꯥꯏꯌꯦꯕ ꯑꯩꯈꯣꯏꯒꯤ ꯅꯨꯄꯤꯒ ꯄꯨꯔꯒꯀꯣ ꯁꯨꯝ ꯈꯪꯅ ꯆꯥꯅ ꯁꯥꯟꯅꯕ ꯂꯩꯗꯅ ꯑꯗꯨꯃꯥꯏꯅ ꯄꯨꯔ ꯈꯣꯠꯂꯒ ꯆꯥꯛ ꯑꯗꯨꯝ ꯆꯥꯕ ꯌꯥꯏ ꯃꯐꯝꯗꯨꯗ ꯑꯗꯒꯤ ꯎ ꯆꯥꯛ ꯆꯥꯕꯗꯤ ꯊꯣꯡꯖꯤꯟꯕꯃꯛꯇꯤ ꯅꯠꯇꯕ ꯍꯥꯏꯇꯥꯔꯦ ꯄꯤꯛꯅꯤꯛ ꯒꯨꯝꯕ ꯂꯥꯛꯑꯒ
ꯄꯤꯀꯤꯅꯤꯛꯀꯨꯝꯕ ꯂꯥꯛꯑꯒ ꯑꯩꯈꯣꯏꯒꯤ ꯍꯣꯏ ꯑꯍꯨꯝ ꯃꯔꯤ ꯍꯥꯏꯇꯥꯔꯦ ꯃꯤ ꯌꯥꯝꯃꯒꯗꯤ ꯅꯨꯡꯉꯥꯏꯔꯣꯏꯕ ꯐ ꯑꯃ ꯂꯩꯔꯣꯏꯕꯀꯣ
ꯑ
ꯑꯗꯣ ꯐꯥꯝꯕꯝꯗꯣ ꯀꯩ ꯍꯥꯏꯅꯤ ꯃꯤ ꯑꯍꯨꯝ ꯃꯔꯤ ꯑꯗꯨꯃꯥꯏꯅ ꯑꯣꯏꯔꯒ ꯆꯥꯛ ꯆꯥꯔꯨ ꯌꯥꯏꯑꯕ
ꯑꯣ ꯌꯥꯅꯤ ꯌꯥꯅꯤ ꯑꯗꯨꯗꯤ ꯌꯥꯅꯤ ꯑꯩꯈꯣꯏꯅ ꯁꯨꯝ ꯇꯧꯗꯕꯨ ꯇꯗꯤꯅꯦ ꯃꯤ ꯑꯗꯨꯝ ꯄꯨꯔꯛꯑ ꯆꯥꯕꯁꯨ ꯌꯥꯎꯔꯝꯗꯣꯏꯅꯦꯕ
ꯍꯣꯏ ꯍꯣꯏ
ꯇꯨꯝ ꯍꯧꯒꯠꯂꯥꯕꯣ ꯀꯌꯥꯝ ꯀꯨꯏꯔꯒꯦ
ꯍꯧꯒꯠꯄ ꯀꯨꯏꯔꯦꯗ ꯑꯃꯨꯛ ꯇꯨꯝꯅꯤꯡꯉꯛꯕꯅꯦ ꯇꯧꯔꯤꯁꯦ
ꯎꯝꯗꯤꯕꯣ ꯀꯨꯏꯗ꯭ꯔꯤ ꯐꯥꯎꯕ ꯉꯔꯥꯡ ꯈꯔ ꯊꯦꯡ ꯇꯨꯝꯃꯦ ꯊꯕꯛ ꯑ ꯁꯨꯝ ꯂꯣꯏꯁꯤꯟꯕ ꯑꯗꯨꯗ ꯄꯨꯡꯗꯣ ꯑꯃ ꯈ ꯇꯥꯔꯦ ꯑꯗꯩ ꯑꯗꯨ ꯇꯨꯝꯅꯕ ꯍꯣꯠꯅꯕꯗ ꯄꯨꯡ ꯑꯍꯨꯝ ꯃꯈꯥꯏꯃꯨꯛ ꯊꯥꯊꯣꯛꯈ꯭ꯔꯦ ꯄꯣꯟ ꯅꯝ ꯀꯥꯟꯗ ꯑꯗꯗꯒꯤ ꯇꯨꯝꯁ ꯁꯨꯋꯥ ꯌꯥꯗ꯭ꯔꯦꯅꯦꯍ ꯐꯣꯟ ꯁꯨꯝ ꯅꯝ ꯂꯩꯔꯦ ꯉꯍꯥꯟ ꯂꯩ ꯑꯗꯨꯝ ꯇꯨꯝꯊꯈꯔꯦ ꯑꯗꯨ ꯇꯨꯝ ꯍꯧꯒꯠꯂꯛꯄꯗ ꯎꯨꯡ ꯃꯥꯄ ꯃ ꯈꯥꯏ ꯎ ꯇꯥꯏ ꯀꯃꯤꯁꯀꯣ ꯃꯥ ꯂꯩ ꯂꯩꯔꯝꯃꯦ ꯑꯩ ꯀꯩꯗꯧꯅꯣꯅ ꯑꯃꯨꯛ ꯍꯜꯂꯒ ꯑꯃꯨꯛ ꯇꯧꯔꯨꯔꯦ ꯋꯥꯔꯤ ꯁꯥꯔꯦ ꯀꯩꯀꯩ ꯀꯩꯅꯣ ꯇꯧꯔꯤꯅꯣ ꯈꯣꯠꯂꯤꯏꯅꯣ ꯑꯗ ꯀꯩꯝ ꯑꯣꯏꯔꯝꯗ ꯁꯨꯝ ꯇꯧꯔꯛꯄ ꯑꯣꯏꯂꯦꯝ ꯑꯗꯨꯅ ꯀꯣꯛꯁꯤꯗ ꯆꯤꯛꯂꯤꯁꯤ ꯍꯧꯖꯤꯛꯁꯨ ꯑꯗꯨꯝ ꯊꯨꯝꯆꯠ ꯐꯥꯗꯔꯒꯤ
ꯑꯣ ꯇꯧꯕꯅꯤꯅꯦ ꯑꯗꯨꯕꯨꯗꯤ
ꯑ ꯉꯔꯥꯡꯁꯦ ꯀꯔꯝ ꯀꯥꯟ ꯑꯥ ꯉꯔꯥꯡꯁꯤ ꯈꯔ ꯉꯟꯅ ꯇꯨꯝꯖꯔꯒꯦ ꯇꯧꯕꯅꯤꯗ ꯉꯍꯥꯡꯈꯩꯗꯣ ꯒꯣꯜ ꯌꯦꯡꯕꯒꯤ ꯊꯦꯡ ꯊꯦꯡ ꯇꯨꯝꯕꯅꯤꯅ ꯈꯔ ꯀꯟꯅ ꯇꯨꯝꯒꯦꯅꯗꯣ ꯊꯕꯛ ꯑꯃ ꯂꯣꯏꯁꯤꯟꯕ ꯌꯥꯗꯗꯅ ꯂꯣꯏꯁꯤꯜꯂꯨꯕꯅꯦ ꯑꯗꯨꯗꯤ ꯑꯗꯨ ꯇꯧꯔꯤꯀꯥꯟꯗ ꯄꯨꯡ ꯂꯥ ꯌꯧꯊꯣꯛꯈ꯭ꯔꯕ
ꯑꯣ
ꯌꯥꯔꯅꯤ ꯍꯧꯖꯤꯛꯐꯥꯎ ꯑꯗꯨꯝ ꯀꯣꯛꯁꯦ ꯆꯤꯛ ꯆꯤꯛ ꯆꯤꯛ ꯂꯥꯎ ꯂꯩꯔꯤ
ꯑꯣ ꯆꯥꯏ ꯏꯁꯤꯡꯒꯤ ꯎꯅꯔꯕ ꯀꯃꯥꯏꯅ ꯇꯧꯔꯒꯦ
ꯆꯥꯛ ꯏꯁꯤꯡ ꯆꯥꯗ꯭ꯔꯤꯌꯦ ꯆꯥꯛꯄꯨꯗꯤ ꯂꯣꯏꯔꯕꯅꯦ ꯀꯨꯝꯊꯔꯒ ꯆꯥꯔꯨꯕꯗ ꯑꯃꯈꯛ ꯉꯥꯏꯔꯝꯃꯤ ꯇꯟꯃꯟꯗꯅ ꯁꯥ ꯅꯣꯏꯗꯤ ꯀꯃꯥꯏꯅ ꯇꯧꯔꯒꯦ ꯆꯥꯔꯕꯣ
ꯆꯥꯟꯗꯔꯤꯌꯦ ꯃꯥꯟꯅꯕꯅ ꯧ ꯧ ꯊꯣꯡꯉꯤ ꯆꯥꯁꯤ ꯂꯥꯛꯑꯣꯅ ꯉꯋꯥꯥꯏꯏꯗꯒꯤ ꯊꯣꯡ ꯀꯧꯔꯃꯣ
ꯑꯩ ꯍꯣꯏꯅꯦ ꯑꯗꯨꯗꯤ
ꯑꯣ ꯑꯣ
ꯈꯣꯏ ꯑꯩꯕꯨ ꯑꯩꯕꯨ ꯑꯥ ꯍꯥꯏꯔꯣ
ꯑ ꯃꯤꯅ ꯍꯥꯏꯖꯤꯜꯂꯕꯅꯤꯅ ꯆꯠꯇꯕꯁꯨ ꯑꯃꯨꯛ ꯌꯥꯗ ꯅꯨꯡꯉꯥꯏꯇꯦ ꯑꯗꯣ
ꯑꯣꯝ ꯑꯩꯗꯤ ꯆꯥꯗ ꯑꯗꯨꯗꯣ
ꯁꯥꯗꯦ
ꯎꯝ
ꯑ
ꯑ ꯑꯇꯩꯇꯩ ꯁꯥꯕ ꯑꯩ ꯅꯤꯡꯉꯝ ꯂꯩ ꯍꯥꯃꯦꯡꯕꯣ ꯑꯃꯝ ꯆꯥꯅꯤꯡ ꯑꯗꯨꯅ ꯊꯣꯡ
ꯒꯝꯂꯥ ꯐꯠ ꯇꯧꯔꯁꯤ ꯀꯩꯗꯧꯕꯒꯦ ꯏꯟꯀꯝ ꯖꯦꯅꯦꯔꯦꯠ ꯇꯧꯔꯛꯇꯦ ꯍꯧꯖꯤꯛꯐꯥꯎ
ꯄꯩꯁꯥꯁꯦ ꯌꯥꯗ꯭ꯔꯦꯅꯦꯍ ꯄꯩꯁꯥꯁꯦ ꯊꯣꯛꯐꯝꯁꯦ ꯂꯩꯇꯗꯅ ꯃꯊꯥ ꯁꯥꯔꯤꯦꯅꯦ
ꯎꯝ
ꯑꯗꯨꯏꯅꯤꯅꯦ ꯅꯠꯇ꯭ꯔꯗꯤ ꯏꯟꯀꯝ ꯂꯥꯛꯄꯗꯨ ꯂꯩꯔꯗꯤ ꯀꯩꯅꯣꯣ ꯑꯥ ꯆꯥꯖꯦꯅ ꯍꯧꯔꯛꯑꯅꯤ
ꯑꯣ ꯑꯗꯨꯗꯩ ꯏꯟꯀꯝ ꯖꯦꯅꯦꯔꯦ ꯂꯥꯛꯇꯕꯁꯤꯗꯅꯤꯅꯦ ꯇꯧꯔꯤꯁꯦ
ꯎꯝ ꯀꯗ
ꯁꯨꯝ ꯂꯩꯔꯝꯃꯦ ꯍꯥꯏꯗꯨꯅꯤꯗ ꯑꯩ ꯀꯩ ꯊꯣꯏꯗꯣꯛꯄ ꯀꯩꯝ ꯇꯧꯕ ꯅꯠꯇꯦ
ꯏꯟꯀꯝ ꯖꯦꯅꯦꯔꯦꯠ ꯇꯧꯕ ꯉꯥꯏꯔꯝꯕꯅꯦ ꯑꯗꯨꯁꯨ ꯂꯥꯛꯇ꯭ꯔꯤ ꯑꯗꯒꯤ ꯊꯕꯛ ꯏꯪꯈ ꯑꯇꯣꯞ ꯑꯇꯣꯞꯄ ꯇꯧꯒꯦ ꯇꯧꯕꯗꯨꯁꯨ ꯅꯦꯠꯁꯦ ꯅꯦꯠ ꯌꯥꯝ ꯅꯨꯡꯉꯥꯏꯇꯦꯕ ꯑꯩꯈꯣꯏ ꯁꯣꯂꯣꯝꯒꯤ
ꯎꯝ
ꯑꯗꯨꯅꯅꯦꯕ ꯊꯕꯛꯁꯦ ꯇꯞꯄꯦꯕ ꯑꯩꯉꯣꯟꯗꯗꯤ
ꯎꯝ
ꯆꯔ ꯆꯠꯀꯗꯕꯗꯗꯣ ꯅꯅꯤꯁꯅꯥ ꯄꯩ
ꯎꯝ
ꯑꯗꯨꯅꯤ
ꯍꯧꯖꯤꯛ ꯂꯧꯁꯤꯡꯗꯤ ꯇꯧꯗ꯭ꯔꯤꯕꯣ ꯀꯃꯥꯏꯅ ꯇꯧꯔꯒꯦ
ꯂꯧꯁꯤꯡ ꯑꯩꯗꯤ ꯆꯠꯇ꯭ꯔꯦꯗ ꯍꯧꯖꯤꯛ ꯅꯍ ꯂꯩꯔꯝꯃꯤꯅ ꯕꯕꯥ ꯍꯣꯏ ꯀꯩ ꯑꯣꯏꯅ ꯑꯗꯨꯝ ꯏꯃꯥ ꯑꯣꯏꯅ ꯈꯔ ꯀꯨꯝꯃꯤ
ꯑꯣ
ꯊꯣꯏꯗꯣꯛꯄ ꯍꯥꯏꯗꯤ ꯂꯧ ꯆꯠꯇ꯭ꯔꯦꯕ ꯎꯝ
ꯑꯣꯔꯂꯅ
ꯑ